ꯍꯜꯂꯣ
ꯇꯨꯝꯂꯕꯣ
ꯇꯨꯝꯒꯦ ꯇꯧꯔꯦ
ꯄꯣꯜ ꯌꯦꯡꯗ꯭ꯔꯣ
ꯕꯣꯜ ꯉꯁꯤ ꯅꯦꯠꯋꯥꯛ ꯌꯥꯝ ꯅꯨꯡꯉꯥꯏꯇꯦ
ꯎꯝ
ꯅꯪꯗꯤ
ꯕꯣꯜ ꯌꯦꯡꯉꯒ ꯂꯨꯝ ꯂꯩꯗ
ꯉꯁꯤ ꯅꯦꯠꯋꯥꯛ ꯅꯨꯡꯉꯥꯏꯇꯦ ꯉꯁꯤ ꯄꯨꯜꯂ ꯌꯦꯡꯁꯦ ꯍꯥꯏꯕꯅꯦ ꯏꯔꯥꯡ ꯐꯠꯇꯕꯒꯤ ꯂꯣꯏꯅꯃꯛ ꯐꯝ ꯂꯣꯏꯅ ꯇꯣꯉꯥꯟꯈ꯭ꯔꯕ
ꯅꯪꯗꯤ ꯌꯦꯡꯗ꯭ꯔꯣ
ꯑꯩꯗꯤ ꯌꯦꯡꯔꯒ ꯂꯩꯌꯦ ꯍꯧꯖꯤꯛ
ꯏꯆꯦ ꯑꯃꯔꯛ ꯋꯥꯠꯂꯧꯔꯦꯅꯦ
ꯎꯝ
ꯍꯔꯥꯎꯕ꯭ꯔꯣ
ꯍꯥꯥ
ꯍꯔꯥꯎꯕ꯭ꯔꯣ
ꯍꯔꯥꯎꯋꯦ
ꯆꯩ ꯆꯥꯅꯤ ꯈꯨꯄꯥꯛ ꯆꯥꯒꯅꯤ ꯅꯪ ꯇꯧꯔꯛꯀꯅꯨ
ꯎꯝ ꯑꯩꯗꯤ ꯏꯖꯤꯞ ꯉꯝꯁꯅꯨ ꯍꯥꯏ ꯍꯥꯏꯕꯅꯦꯕ
ꯀꯩ ꯍꯥꯢꯕ
ꯑꯩꯗꯤ ꯏꯖꯤꯞ ꯉꯝꯃꯁꯅꯨ ꯍꯥꯏꯕꯅꯦꯕ
ꯎꯝ ꯌꯥꯔꯣꯏ ꯗꯨ ꯍꯧꯖꯤꯛ ꯍꯥꯐ ꯇꯥꯕ꯭ꯔꯣ
ꯍꯣꯏ ꯍꯥꯞꯇꯔꯒ ꯂꯩꯌꯦ
ꯉꯁꯤꯁꯨ ꯁꯣꯢꯒꯅꯤꯍꯦ
ꯎꯝ
ꯉꯁꯤꯁꯦ ꯁꯣꯏꯔ ꯃꯦꯁꯤ ꯂꯩꯍꯧꯔꯗꯤ ꯂꯣꯏꯔꯦ ꯑꯦ ꯀꯩꯅꯣ ꯍꯦꯍꯦꯍꯦ
ꯎꯝ
ꯅꯨꯡꯁꯤꯌꯦꯗ
ꯀꯩꯒꯤ
ꯉꯝꯗ꯭ꯔꯗꯤ
ꯑꯔꯖꯦꯟꯇꯤꯅꯥꯗꯤ ꯑꯗꯨꯝ ꯂꯧꯔ ꯂꯩꯕꯅꯦ
ꯍꯣꯏ ꯑꯗꯨꯕꯨ ꯑꯐꯥꯎꯕꯈꯣꯏ ꯑꯗꯨꯝ ꯂꯣꯏꯅꯃꯛ ꯇꯥꯍꯧꯔꯗꯤ ꯅꯨꯡꯉꯥꯢꯇꯦꯗꯅꯥ
ꯁꯤꯅꯤ ꯐꯥꯎꯗꯪ ꯑꯣꯏꯔꯁꯨ ꯑꯩꯗꯤ ꯑꯃꯗꯣ ꯉꯝꯃꯣ ꯍꯥꯏꯕꯅꯦꯕ ꯑꯋꯥꯡꯕ ꯅꯨꯄꯥꯗꯣ
ꯍꯝ
ꯍꯥꯏꯕꯗꯤ ꯃꯣꯏ ꯂꯧꯔꯁꯨ ꯀꯔꯤꯁꯨ ꯀꯥꯏꯗꯦ ꯍꯥꯏꯕ ꯑꯩꯈꯣꯏꯗꯤ ꯍꯥꯟꯅꯁꯨ ꯑꯃꯨꯛꯀ ꯂꯧꯈ꯭ꯔꯕꯅꯤ ꯆꯝꯄꯤꯌꯣꯟ ꯂꯧꯈ꯭ꯔꯕꯅꯤꯅ ꯍꯟꯗꯛꯇꯤ ꯐꯥꯏꯅꯦꯜ ꯇꯥꯔꯁꯨ ꯑꯃ ꯂꯩꯍꯧꯔꯁꯨ ꯑꯥ ꯑꯩꯈꯣꯏꯒꯤ ꯑꯩꯒꯤ ꯄꯥꯔꯇꯤꯗꯣ ꯂꯩꯍꯧꯔꯁꯨ ꯀꯥꯏꯗꯦ ꯍꯥꯏꯅ ꯂꯩꯕꯅꯦ
ꯑꯣꯏꯔꯦ ꯑꯗꯨ
ꯍꯥ ꯀꯔꯤꯒꯤ
ꯑꯗꯨ ꯑꯃ ꯅꯨꯄꯥꯗꯨ ꯑꯣꯏꯔꯕ
ꯑꯣ ꯁꯤꯈ꯭ꯔꯦꯅ ꯃꯥꯗꯤ ꯆꯠꯈ꯭ꯔꯦꯅ ꯑꯥ ꯃꯥꯏ ꯌꯨꯝꯗ ꯆꯠꯈ꯭ꯔꯦꯅ
ꯎꯝ
ꯉꯁꯤꯅ ꯑꯃꯨꯛ ꯑꯃꯁꯤꯅ ꯆꯠꯀꯗꯧꯔꯥ ꯂꯩꯍꯧꯒꯗꯧꯔ
ꯢꯁ
ꯌꯦꯡꯗꯕꯅ ꯐꯩꯌꯦ ꯌꯦꯡꯔꯗꯤ ꯄꯥꯈꯠꯂꯦ ꯑꯩꯗꯤ ꯋꯥꯈꯜ ꯌꯥꯝ ꯅꯨꯡꯉꯥꯏꯇꯦ ꯀꯥꯟꯅꯥꯗꯕꯗ
ꯀꯣ ꯅꯣꯏꯖꯨ ꯇꯧꯗ꯭ꯔꯣ
ꯇꯧꯋꯦꯗ
ꯑꯗꯨꯒꯤꯑꯥꯑꯣ ꯌꯦꯡꯅꯤꯡꯗꯦ ꯑꯥꯁꯤ ꯌꯦꯡꯕꯤꯔꯗꯤ ꯇꯨꯝꯕ ꯌꯥꯗ ꯋꯥꯈꯜ ꯅꯨꯡꯉꯥꯏꯇꯅ ꯂꯩꯕꯗꯣ
ꯎꯪ
ꯑꯗꯨꯒꯤ ꯑꯥꯁ
ꯇꯨ ꯊꯥꯎꯖꯟ ꯇ꯭ꯋꯦꯟꯇꯤ ꯇꯨꯗ ꯂꯥꯁ ꯗꯦꯗꯣ ꯁꯣꯔ ꯐꯨꯟꯒꯦ ꯇꯧꯋꯦ ꯄꯥꯈꯠꯃꯟꯕꯒꯤ ꯁꯣꯔ ꯉꯥꯏꯍꯥꯛ ꯊꯤꯡꯈꯤꯕ ꯇꯥꯕ ꯍꯦ ꯆꯣꯡ ꯑꯗꯨꯗꯒꯤ ꯑꯩꯁꯦ ꯀꯌꯥ ꯌꯦꯡꯅꯤꯡꯗ꯭ꯔꯦꯗ
ꯑꯩꯗꯤ ꯈꯤꯇꯪ ꯈꯤꯇꯪ ꯋꯥꯈꯜ ꯅꯨꯡꯉꯥꯏꯇꯦꯕꯀꯣ ꯈꯤꯇꯪ ꯈꯤꯇꯪ ꯇꯧꯔꯗꯤ
ꯎꯪꯎꯪꯝ
ꯑꯁꯤ ꯍꯥꯟꯅ ꯄꯨꯔꯨ ꯑꯃ ꯑꯦꯇꯦꯛꯇꯁꯨ ꯑꯗꯨꯒ ꯁꯤꯃꯥ ꯍꯣꯝꯂꯦꯁ ꯂꯩꯇꯣ
ꯎꯪ
ꯑꯗꯨ ꯃꯇꯝꯗꯁꯨ ꯑꯩ ꯑꯦꯐ ꯕꯤꯒ ꯏꯟꯁꯇꯥꯒ꯭ꯔꯥꯝ ꯂꯣꯏꯅꯃꯛ ꯀꯩꯅꯣ ꯇꯧꯕꯤꯕꯅꯦ ꯑꯟꯏꯟꯁꯇꯣꯜ ꯇꯧꯔꯒ ꯂꯩꯕꯅꯦ
ꯊꯥ ꯑꯃꯃꯨꯛ ꯍꯞꯇꯥ ꯑꯃꯃꯨꯛ ꯂꯩ
ꯋꯥꯈꯜ ꯅꯨꯡꯉꯥꯢꯇꯕꯗꯣ
ꯀꯥꯅ- ꯀꯥꯅ ꯂꯩꯕ꯭ꯔꯣ ꯅꯪꯗꯤ
ꯑꯩꯒꯤ ꯃꯦꯅꯦꯖꯔꯒ ꯂꯩꯗ
ꯍꯥꯥꯑꯥ
ꯑꯩꯒꯤ ꯃꯦꯅꯦꯖꯔꯒ ꯂꯩꯌꯦ
ꯀꯩꯗꯧꯔ ꯂꯩꯕ꯭ꯔꯣ
ꯑꯗꯨꯝ ꯕꯣꯜ ꯌꯦꯡꯔꯒ ꯂꯩꯌꯦꯅ
ꯆꯥꯛ- ꯆꯥꯔꯕ꯭ꯔꯣ
ꯆꯥꯔꯦ
ꯢꯁ ꯅꯪꯖꯨ ꯍꯥꯢꯔꯒ ꯀꯣ
ꯍꯥꯏꯅꯤꯡꯕ
ꯍꯥꯏ ꯍꯥ ꯍꯥ ꯑꯥ ꯆꯔꯥꯢꯉꯥꯟꯕꯤ
ꯅꯪ ꯅꯠꯇ꯭ꯔꯣ ꯉꯥ ꯆꯥꯅꯤꯡꯗꯦ ꯍꯥꯏꯕꯗꯣ
ꯍꯨꯡ ꯀꯩꯗꯧꯉꯩ ꯍꯥꯏꯔꯛꯄ ꯑꯩꯕꯨ
ꯀꯣꯜ ꯇꯧꯕ ꯌꯥꯝꯃꯟꯗꯅ ꯈꯪꯗ꯭ꯔꯦ ꯍꯤꯍꯤ
ꯑꯣ ꯌꯥꯝꯅꯤ ꯍꯥ
ꯈꯪꯏꯗ ꯐꯒꯤ ꯇꯧꯕꯅꯦ ꯑꯩ ꯇꯧꯗꯦ
ꯑꯩꯗꯤ ꯄꯥꯛ ꯇꯧꯗ꯭ꯔꯦꯗ ꯁꯤ ꯇꯥꯛꯁꯨ ꯂꯣꯏꯁꯤꯟꯗ꯭ꯔꯦ ꯇꯥꯛꯁꯨ ꯂꯣꯏꯁꯤꯜꯂꯣ ꯅꯪꯒꯤ ꯄꯦꯃꯦꯟ ꯄꯦꯃꯦꯟꯗꯣ
ꯑꯥ
ꯂꯧꯅꯤꯡꯂꯗꯤ ꯇꯥꯛꯁꯇꯣ ꯂꯣꯢꯁꯤꯜꯂꯣ ꯍꯥꯏꯌꯦ ꯑꯗꯨꯁꯨ ꯂꯣꯢꯁꯤꯟꯕ ꯉꯝꯗꯕ ꯍꯥꯏꯗꯤ ꯊꯕꯛ ꯇꯧꯕꯅꯤꯅꯀꯣ
ꯎꯝ ꯐꯩꯒꯤ ꯇꯧꯕꯅ ꯆꯞ ꯃꯥꯟꯅ ꯕꯅꯦꯅ ꯂꯣꯏꯁꯤꯜꯂꯣ ꯂꯣꯏꯁꯤꯜꯂꯣ ꯍꯥꯏꯒꯅꯤ
ꯍꯧꯖꯤꯛꯅ ꯇꯨꯋꯦꯜꯐ ꯊꯥꯔꯇꯤꯟꯔ ꯑꯣꯏꯔꯝꯅꯤ
ꯑꯁ ꯑꯁꯤꯒꯤ ꯃꯔꯝ ꯍꯥꯢꯕ ꯌꯥꯗꯕꯅꯦ ꯍꯥꯏꯒꯅꯨ
ꯎꯝ
ꯀꯅꯥꯅ ꯍꯥꯏꯌꯣ ꯍꯥꯏꯕ꯭ꯔꯣ ꯅꯪ ꯅꯀꯣꯛ ꯊꯨꯒꯥꯏꯌꯣꯔꯣ ꯍꯥꯍꯥꯍꯥ
ꯍꯥꯍꯥ
ꯍꯥ ꯀꯥꯎꯋꯦ ꯑꯩꯗꯣ
ꯑꯩꯗꯤ ꯀꯩ ꯍꯥꯏꯒꯦꯔ
ꯀꯞꯄꯣ
ꯎꯝ ꯇꯣꯛꯑꯣ ꯍꯥꯏꯒꯦꯔ
ꯎꯝ ꯀꯞꯄꯣ
ꯎꯝ
ꯉꯔꯥꯡ ꯕꯣꯜ ꯉꯝꯗꯕꯒꯤ ꯀꯞꯄꯣ
ꯎꯝ
ꯃꯤ ꯀꯞꯄꯤꯗꯨꯗꯤ
ꯢꯁ ꯑꯥ ꯀꯞꯗꯕ ꯃꯤ ꯅꯠꯇꯦ ꯑꯩꯗꯤ
ꯅꯣꯛꯀꯗꯧꯕ ꯃꯤꯔꯣ
ꯍꯣꯏ
ꯍꯟꯗꯛ ꯃꯁꯝ ꯁꯥꯡꯕꯗꯣ ꯈꯪꯕ꯭ꯔꯥ ꯃꯁꯝ ꯁꯥꯥꯡꯕ ꯅꯨꯄꯥꯗꯣ ꯍꯟꯗꯛ ꯁꯚꯦꯟ ꯁꯚꯦꯟ ꯑꯍꯨꯝ ꯆꯠꯄꯗꯣ
ꯍꯣꯏ ꯑꯩꯒꯤ ꯐꯦꯚꯣꯔꯥꯏꯠ ꯄ꯭ꯂꯦꯌꯔꯅꯦ ꯑꯗꯨꯗꯤ
ꯑ ꯌꯥꯝ ꯌꯥ
ꯑꯍꯣꯏ ꯌꯥꯝꯅ ꯅꯣꯛꯅꯤꯡꯉꯦ ꯍꯥꯏꯕ ꯑꯩꯗꯤ ꯍꯥꯟꯅ ꯌꯦꯡꯕꯀꯥꯟꯗ ꯌꯥꯝꯅ ꯌꯦꯡꯊꯤꯌꯦꯕꯀꯣ
ꯍꯥꯏꯗꯤ ꯃꯥꯒꯤ ꯃꯤꯝꯁꯀꯨꯝꯕ ꯊꯣꯛꯄꯒꯤꯗꯣ
ꯎꯝ
ꯑꯗꯨꯒ ꯀꯨꯏꯔ ꯉꯁꯤ ꯌꯦꯡꯕꯀꯥꯟꯗ ꯌꯥꯝꯅ ꯀ꯭ꯔꯦꯖꯤ ꯑꯣꯏꯔ ꯌꯥꯝ ꯗꯦꯝꯀꯤꯌꯔ ꯑꯣꯏꯕꯗ ꯌꯥꯝ ꯐ ꯖꯕ ꯑ ꯍꯦꯍꯦꯍꯦ ꯅꯨꯡꯁꯤꯔꯛꯑꯦ ꯍꯥꯏꯕ ꯃꯥꯅ ꯃꯤꯅ ꯀꯣꯏꯁꯟ ꯍꯪꯔꯁꯨ ꯗꯨꯝ ꯗꯦꯝꯀꯦꯌꯔ ꯑꯣꯏꯅ ꯈꯨꯝꯕꯗꯣ
ꯎꯝ
ꯌꯥꯝ ꯅꯨꯡꯉꯥꯏꯌꯦ ꯌꯦꯡꯕ ꯑꯩꯒꯤꯁꯨ ꯐꯦꯕꯔꯥꯏꯠ ꯑꯣꯏꯔꯛꯀꯗꯧ ꯃꯥꯜꯂꯦ ꯁꯤ ꯅꯨꯄꯥꯁꯦ
ꯎꯝ
ꯐꯖꯩꯌꯦ
ꯎꯝ ꯀꯩꯅꯣ ꯅꯣꯏ ꯈꯨꯟꯒꯤ ꯆꯝ ꯈꯪꯕ꯭ꯔꯥ
ꯑꯁ ꯑꯗꯨꯒꯨꯝꯕ ꯍꯪꯒꯅꯨ ꯀꯔꯤꯔꯣ
ꯀꯥꯏꯗꯦꯅ
ꯃꯤꯡꯗꯣ ꯍꯥꯏꯕ ꯌꯥꯗꯦ ꯀꯥꯅ ꯂꯩꯇꯦ ꯅꯪꯅ ꯍꯥꯏꯕꯗꯨꯁꯨ
ꯍꯦꯍꯦꯍꯦꯍꯦ
ꯅꯪꯒꯤꯗꯤ ꯑꯩꯈꯣꯏ ꯈꯨꯟꯒꯤ ꯃꯅꯥꯛꯇꯒꯤ ꯑꯣꯏꯔꯝꯅꯤ ꯑꯗꯨꯗꯤ ꯂꯩꯕꯅꯦ ꯑꯗꯨꯒꯤ ꯃꯤꯡꯗꯨ ꯑꯅꯤ ꯑꯍꯨꯝ ꯂꯩꯔꯝꯅꯤ
ꯑꯗꯣ ꯑꯩꯅ ꯍꯪꯕ ꯃꯇꯝꯗ ꯑꯩꯉꯣꯟꯗ ꯈꯪꯉꯦ ꯍꯥꯏꯕꯀꯣ
ꯑꯣ ꯑꯣ
ꯀꯅꯥ ꯑꯣꯏꯕꯖꯥꯔꯣ ꯑꯗꯨꯗꯤ ꯑꯩꯈꯣꯏ ꯈꯨꯟꯗꯩꯅꯦ ꯍꯥꯏꯕ꯭ꯔꯣ
ꯍꯣꯏꯅꯦ
ꯍꯩꯁ ꯅꯪꯅ ꯍꯥꯏꯕ ꯃꯤꯡꯗꯨꯗꯤ ꯑꯩ ꯈꯪꯗꯦꯅꯦ
ꯎꯝ
ꯃꯁꯛ ꯀꯔꯝꯃꯥꯏꯅ ꯇꯧꯕ꯭ꯔꯣ
ꯈꯔ ꯅꯣꯏꯔꯒ
ꯑꯥ
ꯈꯔ ꯅꯦꯝꯕꯀꯣ
ꯈꯔ ꯃꯨꯕ꯭ꯔ
ꯅꯣꯏꯔꯒ ꯈꯔ ꯃꯨꯔꯒ ꯈꯔ ꯅꯦꯝꯕ
ꯑꯣꯈ ꯑꯩ ꯈꯪꯉꯦ ꯈꯉꯦ ꯑꯩꯈꯣꯏꯒꯤ ꯃꯤ ꯑꯣꯏꯔꯝꯅꯤ ꯑꯗꯨꯗꯤ ꯁꯣ ꯇꯧ ꯃꯥꯜ ꯅꯍꯥꯟ ꯇꯦꯟꯕꯗꯅꯦ ꯅꯪꯅ ꯍꯥꯏꯕꯗꯨꯗꯤꯀꯣ
ꯎꯝ
ꯃꯥꯒꯤ ꯃꯃꯤꯡ ꯑꯁꯥꯡꯕ ꯑꯃ ꯂꯩꯕꯅꯦ
ꯎꯝ
ꯀꯩꯗꯧꯕ ꯍꯪꯕ ꯅꯪ ꯑꯩ ꯈꯪꯉꯦ ꯍꯥꯏꯕ ꯅꯠꯇ꯭ꯔꯣ
ꯈꯪꯉꯦ ꯑꯗꯨ ꯑꯣꯏꯁꯨ ꯈꯨꯟ ꯃꯥꯟꯅꯕ꯭ꯔꯥ ꯅ ꯍꯥꯡꯕꯅꯤ ꯑꯗꯨ ꯃꯥꯅ ꯍꯥꯏꯔꯛꯑꯦ ꯈꯨꯟ ꯃꯥꯟꯅꯩꯌꯦ ꯑꯩꯈꯣꯏꯒꯤ ꯁꯤꯅꯤꯌꯔꯅꯦ ꯑꯗꯨꯝꯥꯏ ꯍꯥꯏꯔꯛꯑꯦ
ꯑꯝ ꯃꯥ ꯀꯗꯥꯏ ꯂꯩꯕ꯭ꯔ ꯍꯟꯗꯛ
ꯈꯨꯟꯗ ꯂꯩ ꯍꯥꯏ
ꯅꯪꯗꯤ ꯀꯃꯥꯏꯅ ꯈꯪꯕ
ꯑꯁ ꯈꯪꯗꯦ
ꯀꯃꯥꯏꯅ ꯈꯪꯕ꯭ꯔꯥ ꯍꯥꯏꯕꯅꯤꯗ ꯃꯣꯏꯕꯨ
ꯎꯝ
ꯀꯃꯥꯏ ꯈꯪꯕꯔ ꯍꯥꯏꯔ ꯎꯪ ꯍꯥꯏ
ꯍꯦ ꯍꯥꯏꯗꯣꯛꯄ ꯌꯥꯗꯕꯩꯅꯤꯅꯦ
ꯑꯩ ꯍꯥꯏꯕꯗꯤ ꯀꯝ ꯑꯣ ꯑꯣ ꯑꯣ ꯍꯥꯏꯗꯣꯛꯄ ꯌꯥꯗꯦ ꯍꯥꯏꯕ꯭ꯔꯣ
ꯎꯝ
ꯍꯣꯏ ꯍꯣꯏ ꯅꯪꯅ ꯍꯥꯏꯅꯤꯡꯗ꯭ꯔꯗꯤ ꯈꯪꯗ꯭ꯔꯦ ꯈꯨꯨꯟꯗ ꯂꯩꯁꯨ ꯄꯥꯛ ꯎꯗꯕꯅꯦ ꯃꯥꯕꯨꯗꯤ ꯃꯄꯥꯟ ꯀꯌꯥ ꯊꯣꯛꯇꯕꯅꯦꯕ ꯃꯣꯏ ꯏꯃꯨꯡꯡꯗꯨꯀꯣ
ꯎꯝ
ꯂꯩꯕ꯭ꯔꯥ ꯂꯩꯇꯕ꯭ꯔꯥꯁꯨ ꯈꯪꯗꯕꯅꯤ ꯍꯨꯟꯗꯁꯨ ꯂꯩꯔꯝꯃꯣꯏꯅ ꯃꯣꯏꯗꯣ
ꯎꯝ ꯈꯨꯟꯗ ꯂꯩꯌꯦ ꯍꯥꯏꯗ
ꯎ ꯈꯪꯗꯦ ꯑꯩꯗꯤ ꯋꯥꯈꯜꯗꯤ ꯂꯩꯇꯕ ꯃꯥꯟꯕ
ꯕꯤ ꯄꯤ ꯃꯕꯅꯥ ꯊꯥꯛꯄꯤꯔꯥ ꯈꯔ ꯐꯕꯒꯨꯝꯗꯕ ꯇꯧꯋꯦ
ꯎꯝ
ꯕꯣ ꯄꯤ ꯃꯅꯥꯒꯤ ꯃꯍꯤꯗꯣ ꯌꯥꯝ ꯍꯥꯎꯇꯦꯀꯣ
ꯎꯝ
ꯅꯪ ꯊꯥꯛꯄ꯭ꯔꯣ
ꯊꯛꯗꯦꯗ
ꯊꯛ ꯑꯣꯀꯣ ꯍꯌꯦꯡ
ꯎꯝ
ꯇꯨꯝꯅꯤꯡꯉꯕꯣ
ꯇꯨꯝꯅꯤꯡꯗ꯭ꯔꯤꯗ
ꯉꯟꯅ ꯇꯨꯝꯃꯨ
ꯎꯝ
ꯑꯗꯨꯒ ꯉꯟꯅ ꯍꯧꯒꯠꯂꯣ ꯍꯛꯆꯥꯡ ꯐꯅꯤꯡꯉꯥꯏ